ꯑꯍꯝ ꯇꯥꯏ ꯇꯥꯏ ꯑꯍꯝ ꯀꯩꯗꯧꯔꯝꯃꯤꯅꯣ
ꯑꯁ ꯆꯥꯛ ꯇꯣꯛꯄꯒꯤ ꯄꯣꯊꯥꯔꯝꯕꯅꯦ ꯅꯪꯗꯤ
ꯑꯁ ꯑꯩꯁꯨ ꯑꯗꯨꯝ ꯆꯥꯛ ꯇꯣꯛꯄꯗ ꯉꯥꯏꯔꯤ ꯁꯨꯝ ꯍꯤꯞꯄꯝꯕꯅꯤ ꯀꯩ ꯍꯦꯟꯖꯥꯡ ꯆꯥꯔꯕꯥ ꯅꯪꯗꯤ ꯍꯨꯝ
ꯍꯋꯥꯏ ꯑꯃꯒ ꯀꯥꯡꯃꯦꯠ ꯑꯃꯒ ꯆꯥꯔꯦ
ꯀꯩ ꯍꯋꯥꯏꯅꯣ ꯍꯥꯏꯖꯤꯕꯨ
ꯀꯔꯤ ꯍꯋꯥꯏꯕꯨ ꯑꯣꯏꯅꯤꯗ ꯍꯋꯥꯏ ꯀꯥꯡꯇꯛꯇꯨꯅꯤ ꯅꯪꯗꯤ
ꯑꯩꯗꯤ ꯑꯆꯝꯕ ꯍꯪꯒꯥꯝꯒ ꯇꯧꯔꯤꯗ ꯀꯥꯂꯦꯟ ꯅꯤꯡꯊꯝꯊꯥꯕꯨꯗꯤ ꯅꯠꯇꯦ ꯍꯪꯒꯥꯝ ꯀꯩꯅꯣ ꯍꯟꯗꯛꯀꯤ ꯅꯣꯡ ꯈꯤꯇꯪ ꯇꯥꯏꯗꯅ ꯑꯗꯨꯗ ꯍꯪꯒꯥꯝ ꯈꯤꯇꯪ ꯈꯤꯇꯪ ꯆꯣꯡꯈꯠꯂꯛꯄꯗꯣ ꯑꯗꯨꯒ ꯇꯧꯔꯒ ꯑꯩꯈꯣꯏꯒꯤ ꯃꯄꯥꯟ ꯂꯝꯗꯒꯤ ꯄꯨꯁꯤꯜꯂꯛꯄ ꯃꯄꯥꯥꯟ ꯂꯝ ꯍꯥꯏꯗꯤ ꯃꯣꯔꯦꯗ ꯑꯗꯨꯝ ꯁꯪꯉꯦ ꯃꯄꯥꯟ ꯂꯝꯗꯩꯖꯨ ꯁꯔꯦ ꯑꯗꯣ ꯑꯃ ꯀꯔꯤ ꯉꯥ ꯀꯧꯇꯥ ꯇꯨꯅꯥꯒ ꯍꯥꯏꯗꯥꯏꯅꯦ
ꯇꯨꯅꯥꯗꯤ ꯃꯣꯔꯦꯗꯩ ꯅꯠꯇꯦꯍꯦ ꯅꯪꯖꯨ
ꯃꯔꯨꯞ ꯑꯗꯨꯗꯣ ꯃꯆꯥ ꯑꯃ ꯇꯧꯔꯒ ꯑꯗꯨꯝ ꯍꯪꯒꯥꯝꯗꯨꯒ ꯑꯣꯠꯁꯜꯂ ꯑꯗꯨꯝ ꯆꯥꯔꯦ
ꯑꯁ ꯍꯥꯎꯅ ꯆꯥꯔꯤꯖꯥꯅꯤꯅꯦ ꯅꯪꯒꯤ ꯑꯆꯝꯕꯁꯤꯗꯤ
ꯎꯝ ꯈꯣꯏꯗꯤ ꯆꯥꯛ ꯌꯦꯟꯁꯥꯡ ꯊꯣꯡꯕꯗꯤ ꯀꯅꯅꯥ ꯊꯣꯡꯒꯦ ꯅꯣꯏꯗꯤ
ꯎ ꯑꯩꯈꯣꯏ ꯀꯩꯅꯣꯅꯤꯅ ꯍꯣꯁꯇꯦꯜꯅꯤꯅ ꯀꯨꯛ ꯀꯥꯡꯒꯨꯅ ꯊꯣꯡꯉꯒ ꯆꯥꯏ ꯅꯣꯏꯗꯤ ꯅꯣꯏꯃꯥꯅ ꯊꯣꯡꯕ ꯑꯍꯥꯎꯕꯗꯣ ꯆꯥꯔꯝꯅꯤꯅꯦ
ꯎꯝ ꯅꯣꯏ ꯀꯩꯅꯣꯗꯤ ꯍꯣꯁꯇꯦꯜꯒꯤꯗꯤ ꯅꯣꯏ ꯄꯨꯟꯅ ꯆꯥꯏꯔꯣ ꯅꯠꯇ꯭ꯔꯒ ꯕꯥꯃꯣꯟꯅꯗꯤ ꯊꯣꯡꯉꯦ ꯅꯣꯏ ꯀꯃꯥꯏ ꯀꯃꯥꯏꯅ ꯂꯧꯔ ꯆꯥꯔꯤꯕ ꯅꯣꯏꯗꯤ ꯆꯥꯛ ꯆꯥꯕ ꯀꯔꯝꯀꯥꯟ ꯆꯥꯏꯅꯣ ꯍꯥꯏꯖꯦ
ꯄꯤꯌꯦꯕꯀꯣ
ꯎꯝ
ꯑꯩꯈꯣꯏꯅ ꯊꯣꯡꯅꯗꯦꯕ ꯃꯣꯏ ꯄꯤꯕ ꯂꯩꯗꯅ ꯍꯣꯁꯇꯦꯜꯒꯤ ꯑꯗꯨꯗꯨꯅ ꯃꯣꯏ ꯃꯦꯁ ꯄꯥꯏꯕ ꯀꯥꯡꯒꯨꯗꯨꯅ ꯊꯥ ꯊꯥꯒꯤ ꯂꯨꯄꯥ ꯂꯤꯁꯤꯡ ꯑꯅꯤ ꯂꯧꯋꯦ
ꯎꯝ
ꯑꯗꯨꯒ ꯑꯈꯣꯏꯅ ꯑꯗꯨꯝ ꯊꯤꯔꯒ ꯊꯥ ꯑꯃꯗ ꯊꯥ ꯑꯃꯒꯤ ꯂꯤꯁꯤꯡ ꯑꯅꯤ ꯊꯤꯗꯣꯛꯑꯒꯅꯦ
ꯎꯝ
ꯃꯣꯏꯅ ꯑꯗꯨꯝ ꯄꯤꯔꯛꯄ ꯆꯥꯛ ꯏꯟꯁꯥꯡꯗꯣ ꯆꯥꯗꯣꯏꯕ
ꯑꯣ ꯑꯗꯨ ꯆꯥꯛ ꯏꯟꯁꯥꯡꯗꯤ ꯍꯞꯇꯥ ꯑꯝꯗ ꯍꯋꯥꯏ ꯄꯤꯕ꯭ꯔꯥ ꯀꯩ ꯀꯩ ꯃꯊꯦꯜ ꯀꯔꯝ ꯀꯔꯝꯕ ꯃꯊꯦꯜ ꯍꯥꯏꯗꯤ ꯂꯩꯗꯅ ꯑꯈꯣꯏ ꯁꯨꯝ ꯆꯥꯟꯅꯔꯤꯕ ꯍꯥꯏꯗꯤ ꯌꯦꯟ ꯑꯃ ꯉꯥ ꯑꯃ ꯀꯩꯀꯥꯗꯣ ꯌꯥꯎꯕ꯭ꯔꯣ ꯅꯠꯇ꯭ꯔꯒ ꯌꯥꯎꯗꯕ꯭ꯔꯣ ꯅꯣꯏꯒꯤꯗꯤ
ꯌꯥꯎꯋꯦ ꯋꯦꯅꯥꯁꯗꯦꯗꯅ ꯉꯥ ꯊꯣꯡꯉꯦ
ꯑꯥ
ꯐ꯭ꯔꯥꯏꯗꯦꯗꯅ ꯌꯦꯔꯨꯝ
ꯎꯝ
ꯑꯗꯨꯒ ꯁꯟꯗꯦꯗꯅ ꯌꯦꯟ
ꯑꯣ ꯀꯩꯅꯣꯗꯤ ꯉꯥ ꯀꯩ ꯀꯥꯗꯤ ꯍꯧꯖꯤꯛꯀꯥꯟꯁꯦ ꯃꯃꯜ ꯍꯦꯟꯒꯠꯂꯦꯅ ꯍꯥꯏ ꯑꯗꯣ ꯅꯣꯏꯔꯣꯝꯒꯤꯗꯤ ꯀꯃꯥꯏ ꯃꯃꯜꯁꯦ ꯍꯦꯟꯒꯠꯄ꯭ꯔꯥ ꯅꯠꯇ꯭ꯔꯒ ꯀꯃꯥꯏ ꯇꯧꯏ
ꯂꯝꯕꯤ ꯊꯤꯡꯕꯗꯒꯤ ꯉꯥꯒꯤ ꯃꯃꯜꯒ ꯑꯥ ꯌꯧꯈ꯭ꯔꯦꯒ ꯑꯈꯣꯏꯅ ꯇꯣꯉꯥꯟꯅ ꯂꯩꯔꯒ ꯆꯥꯕꯗꯣ
ꯎꯝ
ꯏ ꯉꯥꯍꯩꯅ ꯈ꯭ꯋꯥꯏ ꯍꯣꯡꯉꯝꯃꯤꯗꯅ
ꯎꯝ
ꯈꯋꯥꯏ ꯍꯣꯡꯕ ꯉꯥꯍꯩꯇ ꯀꯦꯖꯤꯗ ꯂꯨꯄꯥ ꯇꯨ ꯐꯣꯔꯇꯤ ꯗꯨꯃꯥꯏ ꯄꯤꯔꯦ
ꯑꯣ ꯀꯦꯖꯤꯗ
ꯍꯥꯟꯅ ꯋꯥꯟ ꯑꯩꯏꯇꯤ ꯁꯥꯏ ꯄꯤꯔꯝꯕꯗꯣ
ꯑꯥ
ꯀꯦꯖꯤꯗ ꯂꯨꯄꯥ ꯇꯨ ꯐꯣꯔꯇꯤ ꯌꯧꯒ꯭ꯔꯦ ꯑꯗꯨꯒ ꯌꯦꯟꯁꯨ ꯗꯣ ꯍꯟꯗꯛꯇꯤ ꯐꯖꯅ ꯇꯥꯡꯈ꯭ꯔꯦ ꯀꯦꯖꯤꯗ ꯑꯁꯥꯏꯒꯤ ꯑꯅꯛꯄ ꯁꯥꯏꯗꯗꯤꯅꯦ ꯇꯨ ꯐꯤꯞ ꯄꯤꯔꯕꯅꯤ ꯑꯗꯨꯒ ꯈꯔ ꯃꯅꯨꯡ ꯍꯟꯖꯤꯕ ꯃꯐꯝ ꯂꯩꯕꯗꯣ ꯑꯗꯤ ꯇꯨ ꯁꯤꯛꯁꯇꯤ ꯁꯥꯏꯗ ꯁꯥꯏ
ꯑꯣ ꯃꯃꯜꯁꯦ ꯁꯤꯁꯦ ꯑꯈꯣꯏꯒꯤ ꯑꯣꯏꯅ ꯀꯩꯅꯣꯁꯦ ꯉꯥ ꯑꯣꯏꯒꯦꯔꯥ ꯌꯦꯟ ꯑꯣꯏꯒꯦꯔꯥ ꯑꯈꯣꯏꯒꯤ ꯏꯔꯝꯗꯝꯅꯤꯅ ꯂꯣꯏꯖꯕ ꯄꯣꯠ ꯊꯣꯛꯁꯤꯅꯒ ꯀꯣꯟꯅꯔꯗꯤ ꯑꯗꯨꯝ ꯑꯈꯣꯏꯗꯤ ꯈꯔꯗꯤ ꯐꯗꯧꯅꯤ ꯅꯠꯇ꯭ꯔꯥ
ꯃꯥꯅꯦ ꯑꯈꯣꯏꯒꯤ ꯁꯤꯗ ꯄꯨꯊꯣꯛꯄ ꯗ꯭ꯔꯦꯁ ꯆꯥꯕꯅ ꯑꯗꯨꯝ ꯇꯧꯕ ꯍꯦꯟꯕꯅꯤꯅꯀꯣ
ꯑꯝ
ꯀꯩꯅꯣꯁꯨ ꯇꯧꯗꯕ ꯀꯣꯟꯁꯨ ꯀꯣꯟꯅꯗꯕ ꯃꯄꯥꯟ ꯂꯝꯗꯒꯤ ꯄꯨꯁꯤꯜꯂꯛꯄꯗꯣ ꯑꯗꯨ ꯉꯥꯏꯕ
ꯑꯥ
ꯌꯦꯟ ꯀꯔꯤ ꯀꯔꯥ ꯌꯦꯅꯥꯎ ꯑꯈꯣꯏꯒꯤ ꯑꯣꯟꯅꯕ ꯃꯦꯆꯤꯟ ꯐꯦꯛꯗꯒ ꯊꯝꯕꯗꯣ ꯃꯄꯥꯜ ꯂꯝꯒꯤ ꯑꯗꯨꯃꯥꯏꯅ
ꯎꯝ
ꯁ꯭ꯇꯦꯠ ꯁꯤꯗꯗꯤ ꯀꯩꯅꯣ ꯐꯖꯅ ꯂꯩꯇꯦꯗꯅꯀꯣ
ꯑꯝ
ꯁꯨ ꯐꯪꯁꯟ ꯇ ꯑꯗꯨꯅ ꯃꯔꯝ ꯑꯣꯏꯔꯒ ꯄꯥꯂꯝꯗ ꯗꯤꯄꯦꯟ ꯇꯧꯕ ꯑꯈꯣꯏꯁꯦ ꯑꯇꯣꯞꯄ
ꯑꯈꯣꯏꯒꯤ ꯀꯩꯅꯣꯁꯦ ꯌꯦꯟ ꯈꯥꯇꯒꯤꯔꯣ ꯅꯠꯇ꯭ꯔꯒ ꯉꯥꯁꯤꯁꯨ ꯑꯈꯣꯏꯕꯨꯗꯤ ꯑꯃꯔꯣꯝꯗ ꯌꯨꯝꯗ ꯂꯩꯔꯕꯃꯤꯅ ꯑꯗꯨ ꯌꯨꯝ ꯄꯨꯈ꯭ꯔꯤꯗ ꯀꯩꯇ ꯐꯥꯔ ꯆꯥꯏꯌꯦꯕꯀꯣ ꯅꯣꯗꯣ ꯑꯗꯨꯝ ꯍꯥꯏꯗꯤ ꯑꯗꯨꯃꯥꯏꯅ ꯑꯈꯣꯏ ꯁꯣꯝꯗꯒꯤ ꯏꯔꯝꯗꯝꯗꯒꯤ ꯄꯨꯊꯣꯛꯄ ꯉꯥꯁꯤꯒ ꯃꯄꯥꯟꯗꯒꯤ ꯄꯨꯁꯤꯜꯂꯛꯄ ꯉꯥꯁꯤꯒꯗꯤ ꯃꯃꯜꯗꯤ ꯑꯗꯨꯝ ꯈꯦꯠꯅꯔꯝꯒꯅꯦꯕ ꯐꯅꯌꯥꯝꯗꯤ
ꯈꯦꯠꯅꯩꯌꯦ ꯑꯈꯣꯏ ꯍꯥꯏꯒꯤ ꯂꯣꯀꯦꯜ ꯑꯣꯏꯕ ꯉꯥꯗꯣ ꯑꯗꯨꯅ ꯑꯃꯨꯛ ꯃꯃꯜ ꯋꯥꯡꯉꯤꯅꯦ ꯀꯩꯒꯤꯅꯣ ꯑꯈꯣꯏ ꯁꯣꯏꯜꯁꯤꯗꯤ ꯉꯥ ꯀꯩꯀꯥꯗꯣ ꯍꯣꯏ ꯐꯥꯝꯁꯨ ꯂꯩꯕꯨꯗꯤ ꯂꯩꯌꯦꯕꯨ ꯂꯦꯕꯔ ꯆꯥꯔꯖ ꯃꯌꯥꯝ ꯆꯪꯕꯅꯤꯅꯀꯣ
ꯑꯥ
ꯑꯗꯨ ꯃꯃꯜ ꯍꯦꯟꯅ ꯌꯣꯟꯕ ꯌꯥꯗꯦ ꯍꯦꯟꯅ ꯌꯣꯟꯕ ꯌꯥꯗꯕ ꯃꯣꯏꯗꯣ ꯇꯣꯡꯅꯕ ꯄ꯭ꯔꯣꯐꯤꯠ ꯂꯩꯅꯕ ꯍꯣꯠꯅꯕꯗ
ꯑꯥ
ꯑꯗꯨꯒ ꯃꯄꯥꯟ ꯂꯝꯒꯤꯁꯤꯅ ꯑꯗꯨꯅ ꯑꯃꯨꯛ ꯀꯣꯟꯅꯗꯗꯅ ꯃꯄꯥꯟ ꯂꯝꯗꯒꯤ ꯄꯨꯁꯜꯂꯛꯏꯅꯦꯕ ꯑꯗꯣ ꯃꯄꯥꯟ ꯂꯝꯒꯤꯁꯤꯅ ꯑꯃꯨꯛ ꯃꯣꯏꯒꯤꯗꯤ ꯑꯆꯧ ꯑꯆꯧꯕ ꯄꯥꯠꯀꯨꯝꯕ ꯁꯃꯨꯗ꯭ꯔꯒꯨꯝꯕ ꯂꯩꯕꯅꯤꯅꯅꯦ ꯑꯁ ꯐꯥꯔ ꯐꯥꯔꯒ ꯊꯥꯖꯤꯜꯂꯛꯏꯗꯅ ꯑꯗꯨꯝ
ꯑꯝ
ꯍꯥꯏꯕꯋꯥꯅꯤ ꯁꯥꯎꯠ ꯑꯁꯣꯝꯗ ꯇꯧꯅꯔꯤꯕ ꯉꯥꯒꯤ ꯀꯩꯅꯣꯁꯦ ꯃꯣꯏ ꯁꯣꯝꯗꯗꯤ ꯁꯃꯨꯗ꯭ꯔ ꯑꯆꯧ ꯑꯆꯧꯕ ꯂꯩꯕꯅꯤꯅ ꯉꯥꯗꯣ ꯃꯔꯥꯡ ꯀꯥꯏꯅ ꯐꯥꯔꯦꯗꯅ
ꯑꯥ
ꯑꯗꯨꯅ ꯀꯩꯅꯣ ꯇꯧꯕ ꯃꯣꯏ ꯑꯁꯣꯝꯗ ꯍꯣꯡꯉꯁꯨ ꯃꯣꯏ ꯉꯥ ꯐꯥꯕꯁꯤꯡꯗꯨꯅ ꯁꯣꯝꯗ ꯊꯥꯗꯣꯔꯛꯇꯣꯏꯅꯤꯗꯅ ꯉꯥ ꯐꯪꯖꯕ ꯁ꯭ꯇꯦꯠꯇ
ꯍꯣꯏꯅꯦ
ꯑꯗꯨꯃꯥꯏꯅ ꯃꯣꯏꯅ ꯉꯥꯗꯣ ꯃꯔꯥꯡ ꯀꯥꯏꯅ ꯂꯥꯛꯄꯅꯤꯅ ꯑꯗꯩꯗꯤ ꯍꯣꯡꯅ ꯁꯥꯔꯛꯏꯅꯦꯕ ꯑꯁꯦꯡꯕ ꯃꯃꯜꯗꯤ ꯑꯗꯨꯒ ꯑꯈꯣꯏ ꯑꯁꯥꯏꯒꯤ ꯁ꯭ꯇꯦꯠ ꯍꯣꯠꯅꯕꯗ ꯇꯦꯛꯁ ꯃꯌꯥꯝꯗꯣ
ꯑꯪ
ꯃꯔꯝ ꯑꯣꯏꯔꯒ ꯉꯥꯁꯦ ꯃꯃꯜꯁꯦ ꯇꯥꯡꯈꯠꯂꯛꯄ ꯑꯗꯨꯝ ꯌꯥꯗꯕ ꯍꯥꯏꯕ ꯋꯥꯅꯤ ꯅꯥꯒꯥꯂꯦꯟ ꯂꯣꯝ ꯑꯁꯣꯝꯗꯒꯤ ꯂꯝꯕꯤꯁꯦ ꯂꯥꯛꯄꯅꯤꯅꯀꯣ ꯇ꯭ꯔꯦꯟ ꯆꯠꯇ꯭ꯔꯤꯕꯅꯤꯅ ꯂꯝꯕꯤꯁꯦ ꯐꯥꯎꯔ ꯂꯥꯛꯄꯗ ꯉꯥꯒꯤ ꯃꯃꯜꯁꯦ ꯃꯣꯏꯒꯤ ꯇꯦꯛꯁꯇꯨꯗ ꯊꯤꯕꯗ ꯄꯩꯁꯥ ꯃꯌꯥꯝ ꯆꯪꯉꯝꯃꯅꯦꯕ ꯄꯨꯔꯛꯄ ꯊ ꯁꯤꯡꯗꯣ
ꯑꯣ
ꯑꯗꯨꯅ ꯉꯥꯒꯤꯔꯦꯠꯁꯦ ꯃꯣꯏꯒꯤ ꯐꯣꯟ ꯄꯨꯔꯛꯏꯕ ꯃꯃꯜꯗꯨꯒꯤ ꯂꯦꯕꯔꯗꯨꯗ ꯆꯥꯔꯖꯤꯡ ꯆꯠꯈꯤꯕꯗꯨ ꯍꯟꯖꯤꯟꯅꯕ ꯍꯣꯠꯅꯕꯗ ꯁꯥꯏꯌꯧꯔꯛꯄꯗ ꯄꯣꯠꯁꯦ ꯄꯣꯠ ꯈꯨꯗꯤꯡꯃꯛ ꯑꯃ ꯂꯣꯏ ꯇꯥꯡꯉꯦ ꯍꯥꯏꯇꯥꯔꯦ
ꯑꯣ ꯑꯗꯣ ꯑꯈꯣꯏꯁꯦ ꯑꯈꯣꯏ ꯏꯔꯣꯝꯗꯕꯤꯗ ꯇ꯭ꯔꯦꯟꯁꯦ ꯌꯧꯔꯛꯑꯗꯤ ꯄꯣꯠꯁꯤ ꯃꯃꯟꯗꯤ ꯑꯗꯨꯝ ꯍꯣꯡꯒꯗ꯭ꯔꯥ ꯃꯌꯥꯝꯗꯤ ꯑ
ꯑꯥ
ꯈꯔꯗꯤ ꯑꯗꯨꯝ ꯍꯣꯡꯊꯔꯅꯤ ꯍꯥꯏꯗꯤ ꯇ꯭ꯔꯥꯟꯁꯄꯣꯔꯠꯇꯣ ꯑꯈꯣꯏꯒꯤ ꯃꯈꯥꯗ ꯆꯠꯂꯒ ꯒꯥꯔꯤ ꯇꯥꯇꯥꯒꯨꯝꯕ ꯀꯩꯀꯥꯗꯤ ꯄꯔꯛꯄ ꯄꯣꯠ ꯆꯩꯗꯨꯗꯤ ꯍꯥꯏꯗꯤ ꯃꯥꯒꯤ ꯇꯦꯛꯁ ꯀꯛꯈꯤꯕ ꯈꯣꯠꯈꯤꯕꯒꯤ ꯑꯈꯣꯏꯅ ꯃꯥꯒꯤ ꯆꯪꯕꯒꯤ ꯆꯥꯡꯁꯨ ꯏꯁꯥꯅ ꯊꯧꯔꯒ ꯆꯠꯂꯒ ꯆꯪꯕ ꯃꯤꯑꯣꯏꯕꯅ ꯊꯒꯥꯏꯒ ꯇ꯭ꯔꯦꯟꯒꯤ ꯑꯣꯏꯅ ꯑꯗꯨꯗꯗꯤ ꯃꯥꯒꯤ ꯌꯥꯡꯕꯒꯤ ꯁ꯭ꯄꯤꯠꯁꯨ ꯌꯥꯝ ꯈꯦꯠꯅꯔꯦ ꯑꯗꯨꯅ ꯌꯥꯝ ꯊꯨꯅꯗꯤ ꯌꯧꯔꯛꯇꯣꯏꯅꯤꯅꯦꯀꯣ
ꯎꯝ ꯇ꯭ꯔꯦꯟ ꯃꯅꯤꯄꯨꯔꯗ ꯇ꯭ꯔꯦꯟ ꯂꯥꯛꯑꯗꯤ ꯑꯈꯣꯏꯒꯤ ꯁꯨꯃꯥꯏꯅ ꯇꯦꯛꯁ ꯀꯩꯀꯥ ꯇꯧꯔꯤꯁꯦ ꯇꯧꯔꯛꯑꯔꯣꯏ ꯀꯩꯒꯤꯅꯣ ꯍꯥꯏꯕ ꯃꯇꯝꯗ ꯁꯦꯟꯇ꯭ꯔꯦꯜ ꯐꯣꯔꯁꯁꯤꯡꯒꯤ ꯃꯐꯝ ꯃꯐꯝꯒꯤ ꯃꯇꯨꯡ ꯏꯟꯅ ꯁ꯭ꯇꯦꯁꯟ ꯁꯥꯔꯅꯤꯗꯅ ꯁ꯭ꯇꯦꯁꯟꯗꯨꯗ ꯆꯠꯁꯤ ꯁꯤꯐꯥꯏ ꯃꯌꯥꯝ ꯉꯥꯛꯈ꯭ꯔꯅꯦꯕ
ꯎꯝ
ꯉꯥꯏꯍꯥꯛꯄꯨ ꯁꯛꯄ ꯀꯥꯡ ꯑꯗꯨꯒ ꯄ꯭ꯂꯁ ꯇꯦꯛꯁꯁꯨ ꯍꯟꯊꯔꯛꯑꯅꯤ ꯆꯤꯡ ꯂꯝꯕꯤꯗ ꯂꯥꯛꯑꯔꯣꯏꯕ ꯗꯥꯏꯔꯦꯛ ꯇ꯭ꯔꯦꯟꯗꯨꯅ ꯀꯣ ꯃꯣꯏꯒꯤ ꯇ꯭ꯔꯦꯟꯗꯨꯗ ꯀꯩꯁꯨ ꯁꯦꯟꯇ꯭ꯔꯦꯜ ꯐꯣꯔꯁꯅ ꯇꯣꯉꯥꯟꯅ ꯂꯩꯔꯤꯕ ꯂꯨꯞ ꯃꯌꯥꯝꯁꯤꯡꯁꯦ ꯃꯣꯏꯒꯤ ꯇꯦꯛꯁ ꯀꯩꯁꯨ ꯆꯪꯉꯔꯣꯏꯕ ꯑꯗꯨꯗꯒꯗꯤ ꯇ꯭ꯔꯥꯟꯁꯄꯣꯔꯠ ꯇꯧꯕ ꯃꯇꯝꯗꯁꯨ ꯌꯥꯝꯅ ꯈꯨꯗꯣꯡꯕ ꯊꯤꯕ ꯅꯨꯡꯉꯥꯏꯕ ꯍꯥꯏ ꯑꯣꯏꯔꯅꯦꯕ ꯑꯈꯣꯏ ꯁꯤꯗ ꯒ꯭ꯋꯥꯍꯥꯇꯤ ꯆꯠꯀꯦ ꯍꯥꯏꯔꯗꯤ ꯏꯌꯥꯔꯄꯣꯔꯠꯇ ꯄ꯭ꯂꯦꯟ ꯇꯤꯀꯦꯠ ꯀꯛꯄꯗ ꯂꯨꯄꯥ ꯂꯤꯁꯤꯡ ꯇꯔꯦꯠ ꯇꯔꯨꯛ ꯃꯉꯥꯗꯤ ꯂꯣꯏꯗ꯭ꯔꯥ
ꯑꯥ
ꯇ꯭ꯔꯦꯟꯗꯅ ꯃꯅꯤꯄꯨꯔ ꯇꯨ ꯒ꯭ꯋꯥꯍꯥꯇꯤ ꯆꯠꯄꯗꯅꯦ
ꯑꯥ
ꯌꯥꯝꯅ ꯈꯨꯗꯣꯡ ꯅꯨꯡꯉꯥꯏꯇꯕ ꯑꯃ ꯍꯥꯏꯔꯒꯅ ꯇ꯭ꯔꯦꯟ ꯂꯥꯛꯑꯗꯤ ꯍꯧꯖꯤꯛ ꯂꯩꯔꯤꯕ ꯍꯧꯖꯤꯛꯐꯥꯎꯗ ꯇ꯭ꯔꯦꯟ ꯂꯥꯛꯇ꯭ꯔꯤꯐꯥꯎꯗ ꯑꯇꯣꯞꯄ ꯃꯤꯌꯥꯟꯆꯥ ꯃꯌꯥꯝ ꯆꯪꯉꯛꯏꯗꯅꯀꯣ
ꯑꯝ
ꯁꯤꯁꯦ ꯇ꯭ꯔꯦꯜ ꯂꯥꯛꯈ꯭ꯔꯒꯗꯤ ꯑꯃꯨꯛꯀ ꯍꯦꯟꯅ ꯍꯦꯟꯒꯠꯂꯛꯈ꯭ꯔꯅꯦꯕ ꯊꯨꯡꯕ ꯉꯝꯗꯅ ꯁꯤꯒꯤ ꯅꯨꯡꯉꯥꯏꯇꯦ ꯑꯗꯨ ꯗꯤꯁꯤꯗꯣ ꯂꯩꯇꯅꯕ ꯀꯩꯅꯣ ꯇꯧꯕ ꯑꯈꯣꯏꯒꯤ ꯁ꯭ꯇꯦꯠꯁꯤꯡꯁꯦ ꯑꯃꯨꯛꯇꯪ ꯆꯨꯝꯁꯤꯜꯂꯒ ꯐꯖꯅ ꯔꯨꯜꯁ ꯑꯦꯟ ꯅꯣꯔꯝꯁꯇꯣ ꯐꯖꯅ ꯁꯦꯝꯍꯧ ꯗꯔꯀꯥꯔ ꯇꯥꯏ ꯈꯜꯂꯦ ꯎꯝ ꯈꯪꯗꯦꯗ ꯄꯣꯠ ꯆꯩꯒꯤ ꯃꯃꯜꯁꯦ ꯍꯧꯖꯤꯛꯇꯤ ꯐꯖꯅ ꯋꯥꯔꯤꯔꯤ ꯃꯅꯤꯄꯨꯔꯁꯦ ꯏꯔꯥꯡꯗ ꯂꯩꯕꯅꯦ
ꯈꯥꯖꯤ ꯈꯥꯔꯛꯇꯒ ꯍꯦꯟꯕ ꯅꯠ ꯅꯠꯇ꯭ꯔꯗ ꯍꯥꯟꯅ ꯀꯩꯅꯣ ꯇꯧꯕꯗꯣ ꯀꯔꯤ ꯇꯤꯜꯍꯧꯗꯣ ꯂꯨꯄꯥ ꯀꯩꯅꯣꯆꯤꯡ ꯉꯝꯕꯅꯦꯕ ꯎ ꯀꯨꯟ ꯃꯔꯤꯃꯨꯛ ꯆꯤꯡ ꯉꯝꯕꯅꯦꯕ
ꯀꯨꯟꯃꯔꯤꯅꯦ ꯑꯩꯅ ꯈꯪꯕꯗ ꯇꯤꯜꯍꯧꯁꯦ ꯀꯦꯖꯤꯗꯅꯦ ꯂꯨꯄꯥ ꯇꯔꯥꯃꯉꯥ ꯈ ꯆꯤꯡꯉꯝꯃꯤ
ꯑꯣ
ꯍꯧꯔ ꯀ ꯀꯨꯟꯃꯔꯤꯒ ꯆꯗꯤ ꯈꯇꯪ ꯋꯥꯡꯈꯠꯂꯕ ꯔꯦꯠꯅꯦꯕꯀꯣ ꯑꯗꯨꯒ ꯀꯩꯅꯣꯁꯦ ꯑꯩꯈꯣꯏꯅ ꯀꯥꯡꯂꯨꯞꯀꯤ ꯏꯔꯥꯡ ꯊꯣꯛꯈꯤꯕꯗꯣ ꯑꯗꯨꯗꯒꯤ ꯇꯤꯜꯍꯧ ꯃꯃꯜꯁꯨ ꯂꯨꯄꯥ ꯀꯨꯟ ꯀꯨꯟꯃꯉꯥ ꯋꯥꯅ ꯂꯣꯏ ꯀꯨꯟꯊ꯭ꯔꯥ ꯄꯤꯕꯕꯗ ꯌꯥꯎꯔꯝꯃꯦꯕꯀꯣ ꯍꯧꯖꯤꯛꯣꯟꯁꯦ ꯌꯥꯡꯈꯩ ꯃꯌꯥ ꯂꯩꯔꯝꯃꯅꯤꯅꯦ
ꯍꯧꯖꯤꯛꯁꯦ ꯑꯩꯅ ꯍꯟꯗꯛ ꯊꯥꯒꯤ ꯄꯣꯠ ꯂꯩ ꯆꯠꯂꯨꯕꯗꯨꯕꯨ ꯍꯟꯗꯛ ꯊꯥ ꯅꯠꯇ꯭ꯔꯤ ꯃꯃꯥꯡ ꯊꯥꯒꯤ ꯄꯣꯠ ꯂꯩ ꯆꯠꯂꯨꯕꯗ ꯂꯨꯄꯥ ꯀꯨꯟꯊ꯭ꯔꯥꯒ ꯅꯤꯄꯥꯟꯁꯤ ꯉꯧꯋꯦ
ꯀꯨꯟꯊ꯭ꯔꯥ ꯅꯤꯄꯥꯜꯗꯣ ꯍꯧꯖꯤꯛ ꯅꯤꯐꯨ ꯃꯉꯥ ꯌꯧꯈ꯭ꯔ ꯃꯣꯏꯝ ꯇꯧꯕꯅꯤ
ꯑꯣ ꯑꯩꯈꯣꯏ ꯍꯧꯖꯤꯛꯀꯥꯟꯒꯤ ꯀꯔꯕꯥꯔ ꯋꯥꯂꯥꯁꯤꯡ ꯍꯥꯏꯗꯤ ꯗꯨꯀꯥꯟ ꯑꯆꯧ ꯑꯆꯧꯕ ꯗꯨꯀꯥꯟ ꯀꯥꯟꯗꯥꯔꯁꯤꯡꯁꯨ ꯃꯣꯏꯁꯨ ꯃꯣꯏꯅꯁꯨ ꯇꯥꯡꯈꯠꯂꯦ ꯑꯗꯨꯁꯨ ꯇꯥꯡꯈꯠꯂꯦ ꯃꯣꯏꯅꯁꯨ ꯄꯩꯁꯜꯂ ꯄꯩꯁꯜꯂ ꯊꯝꯃꯒ ꯍꯌꯦꯡꯋꯥꯏ ꯇꯥꯡꯈꯥꯏꯑꯀꯥꯟꯗ ꯌꯣꯟꯕꯒꯤ ꯃꯑꯣꯡꯗ ꯇꯧꯔꯦ ꯁꯤ ꯉꯥꯛꯇꯅꯤꯗ ꯁꯤ ꯆꯪꯉꯛꯏꯖ
ꯀꯔꯕꯥ ꯋꯥꯂꯥꯅ ꯁꯨꯃꯥꯏꯅ ꯏꯁꯨ ꯑꯃ ꯊꯣꯛꯈ꯭ꯔꯗꯤ ꯃꯣꯏꯗꯤ ꯈꯪꯉꯤꯅꯤꯗꯅꯀꯣ ꯑꯦꯛꯁꯄꯔꯤꯌꯦꯟꯁꯇ ꯂꯩꯅ ꯇꯣꯛꯁꯤꯗ ꯄꯣꯠꯁꯦ ꯌꯥꯝ ꯄꯩꯁꯜꯂ ꯊꯝꯈ꯭ꯔꯅꯦꯕ ꯍꯣꯏ ꯇꯤꯜꯍꯧ ꯆꯠꯅꯝꯕꯕꯨꯥꯎꯤ ꯈꯪꯗꯦꯀꯣ ꯃꯔꯝꯗꯤ ꯃꯣꯏꯗꯤ ꯊꯨꯅ ꯄꯠꯀꯟꯕ ꯄꯣꯠꯅꯤꯅꯀꯣ ꯑꯗꯨꯒ ꯒꯔꯂꯤꯛꯁꯤ ꯀꯨꯏꯅ ꯊꯝꯕꯗ ꯀꯩꯁꯨ ꯇꯧꯗꯦꯕ
ꯍꯣꯏ
ꯀꯩꯗꯣꯉꯅꯦ ꯀꯦꯖꯤꯗ ꯇꯨ ꯍꯟꯗ꯭ꯔꯦꯗ ꯃꯌꯥꯅꯤ ꯄꯤꯔꯤꯗꯣ
ꯑꯥ
ꯇꯥꯡꯉꯦꯕ ꯈꯨꯊꯥꯡ ꯊꯤꯅ ꯇꯥꯡꯉꯦ ꯍꯥꯏꯇꯥꯔꯦ
ꯃꯥꯟ ꯃꯥꯥꯟ
ꯑꯩꯈꯣꯏꯒꯤ ꯂꯝꯁꯤꯗꯁꯨ ꯒꯥꯔꯗꯤꯛ ꯐꯦꯛꯇꯔꯤ ꯂꯩꯕꯁꯨ ꯅꯠꯇꯦꯀꯣ ꯌꯨꯝꯝ ꯌꯨꯝꯒꯤ ꯆꯥꯅꯕ ꯆꯍꯤꯒꯤ ꯀꯣꯟꯅꯅꯕꯅ ꯊꯥꯔꯤꯕꯗꯨꯁꯨ ꯆꯍꯤꯒꯤ ꯀꯣꯟꯅꯕꯁꯨ ꯅꯠꯇꯦꯕ
ꯑꯥ
ꯇꯤꯜꯍꯧꯒꯁꯤꯗꯤ ꯆꯥꯝꯃꯅ ꯍꯟꯖꯤꯜꯂꯛꯄꯅꯀꯣ ꯀꯣꯟꯅꯗꯤ ꯗꯨꯀꯥꯟꯅꯤ ꯆꯅꯤ ꯈꯦꯠꯅꯕ ꯍꯥꯏꯁꯦ
ꯑꯣ ꯐꯔꯦ ꯐꯔꯦ ꯇꯧꯔ ꯇꯧꯔꯣꯗꯨꯗꯤ
ꯍꯣꯏ ꯍꯣꯏ ꯍꯣꯏ ꯑꯗꯨꯝ ꯑꯃꯨꯛ ꯇꯞꯅ ꯁꯥꯟꯅꯔꯁꯦ ꯑꯩꯁꯨ ꯁꯣꯝꯗ ꯊꯕꯛ ꯇꯧꯊꯣꯛꯈꯤꯒꯦꯀꯣ
ꯑꯥ
ꯊꯃꯦ ꯊꯝ
ꯑꯣ